ꯁꯤꯈꯤ ꯇꯥꯔꯕꯣ ꯉꯩꯈꯣꯀꯣ ꯑꯩ ꯏꯌꯥꯔꯄꯤꯁ ꯍꯥꯞꯀꯦ ꯑꯩ ꯇꯥꯒꯦ ꯀꯃ
ꯀꯩꯅꯣ ꯅꯪꯒꯤ ꯃꯤꯡꯁꯤ
ꯆꯥꯛ ꯆꯥꯕ ꯂꯣꯏꯔꯕꯣ
ꯆꯔꯦ
ꯍꯝ
ꯑꯪ ꯆꯥꯔꯕꯣ
ꯑꯩ ꯆꯥꯔꯦ ꯉꯁꯥꯏꯅ ꯀꯩ ꯍꯥꯏꯔꯤꯅꯣꯣ ꯅꯪ ꯍꯧꯖꯤꯛ ꯍꯥꯏꯗꯣ ꯄꯠ ꯄ ꯇꯠꯂꯦ
ꯇꯥꯕ꯭ꯔꯣ
ꯇꯥꯔꯦ ꯇꯥꯔꯦ ꯀꯛꯀꯅꯨ ꯀꯣ
ꯑ ꯍꯣꯏ
ꯑꯩ ꯅꯉꯣꯟꯗ ꯚꯤꯗꯤꯑꯣ ꯑꯃ ꯊꯥꯔꯛꯀꯦ ꯌꯦꯡꯉꯣ ꯍꯧꯖꯤꯛ
ꯀꯔꯤ ꯕꯤꯗꯤꯑꯣꯅꯣ
ꯌꯦꯉ
ꯀ ꯏꯟꯖꯥꯡ ꯆꯥꯏꯅꯣꯅ
ꯑꯩꯅ ꯉꯥꯟꯊꯣꯏ ꯂꯥꯛꯄꯗꯣ
ꯑꯥ
ꯑꯗꯨꯒꯤ ꯃꯣꯏ ꯃꯃꯥꯟꯅꯕꯤꯒꯤ ꯔꯦꯟꯇ ꯆꯠꯂꯦ ꯃꯃꯥꯟꯅꯕꯤꯗꯨꯅꯅꯦ
ꯑꯔꯣ
ꯌꯦꯟ ꯆꯥꯥꯁꯦ ꯍꯥꯏꯅ ꯃꯣꯏ ꯔꯦꯟꯠꯇꯨꯗ ꯂꯥꯛꯇ ꯀꯨꯏꯕꯗꯨꯗ ꯑꯗꯨꯗꯨꯒꯤ
ꯍꯥꯎꯋꯦ ꯉꯁꯤꯗꯤ
ꯈꯪꯉꯦ ꯅꯪ ꯑꯍꯥꯎꯕ ꯆꯥꯔꯝꯅꯤ ꯍꯥꯏꯕ
ꯊꯦꯡꯕꯩꯔꯕ
ꯈꯪꯉꯤꯅꯤ ꯀꯅꯣ
ꯀꯃꯥꯏꯅ ꯈꯪꯉꯤꯕ
ꯈꯪꯉꯤꯅꯤ ꯍꯦꯛꯇ ꯅꯅ ꯇꯧꯕ ꯄꯣꯠꯄꯨ ꯑꯩꯅ ꯀꯩꯒꯤ ꯈꯪꯉꯣꯏ
ꯍꯥꯎ ꯑ ꯍꯥꯥ ꯍꯥ ꯍ
ꯁꯪꯗꯦ ꯍꯥꯏꯕ ꯃꯤꯁꯤꯡꯁꯦ ꯈꯪꯕ꯭ꯔꯥ
ꯒ꯭ꯌꯥꯟ ꯇꯥꯗꯦꯉꯣ ꯐꯣꯟꯁꯦ ꯇꯧꯕꯁꯨ ꯌꯥꯗꯦ ꯅꯪ ꯀꯩꯗꯧꯔꯤꯅꯣ ꯍꯧꯖꯤꯛꯄꯣ ꯇꯥꯄꯣ ꯍꯜꯂꯣ ꯆ ꯍꯜꯂꯣ